ꯍꯗ꯭ꯔ
ꯑꯣ ꯑ ꯍꯜꯂꯣ ꯇꯥꯏꯌꯦ ꯇꯥꯏ
ꯉꯉꯥꯏꯔꯤꯕ꯭ꯔꯣ
ꯏ ꯅꯨꯡꯉꯥꯏꯔꯦ
ꯍꯣꯏ ꯍꯧꯖꯤꯛ ꯆꯥꯛ ꯆꯥꯔꯒ ꯂꯩꯅꯦ
ꯑ
ꯃꯁꯔꯨꯝꯗꯣ ꯃꯁꯔꯨꯝ ꯌꯨꯝꯗ ꯂꯩꯕꯗꯣ ꯑꯗꯨꯅꯦ ꯑꯗꯨ ꯈꯔ ꯄꯨꯔꯛꯄ ꯌꯨꯝꯗꯒꯤ ꯑꯗꯨ
ꯑꯣ ꯍꯧꯒꯅꯦ ꯍꯥꯏ ꯑꯗꯨ ꯑꯩꯈꯣꯏꯗꯤ ꯃꯥꯏꯔꯦꯟ ꯄꯤꯌꯦ ꯆꯥꯛ ꯆꯥꯗ꯭ꯔꯔꯤ
ꯑꯣꯥ ꯑꯥ ꯈꯪꯗ꯭ꯔꯦ ꯑꯗꯨ ꯍꯧꯒꯦꯔꯥ ꯍꯥꯏꯔꯣꯏꯔ
ꯑꯒꯅꯤ ꯊꯒꯒꯤ ꯃꯅꯝꯗꯣ ꯌꯥꯝ ꯅꯨꯡꯁꯤꯌꯦ
ꯑꯩꯒꯤ ꯃꯥꯗꯔ ꯏꯟ ꯂꯣꯒꯤꯅꯤ
ꯑꯆꯥ ꯉꯁꯥꯏꯗꯣ ꯆꯟ ꯆꯨꯟꯒꯤ ꯔꯨꯝꯗꯣ ꯆꯪꯂꯪꯂꯒ ꯌꯥꯝ ꯅꯨꯡꯁꯤꯌꯦ ꯃꯥꯗꯣ
ꯨ ꯅꯪ ꯐꯣꯠꯇꯣ ꯀꯥꯞꯄꯤꯕ꯭ꯔꯥ
ꯄꯣꯠꯇꯣꯗꯤ ꯀꯞꯍꯧꯗ꯭ꯔꯦ ꯑꯩꯗꯣ ꯍꯣꯏ ꯐꯟꯗ ꯊꯣꯛꯇꯕꯗꯣ ꯃꯣꯏꯒꯤ ꯔꯨꯝꯗ ꯑꯩ ꯎꯝ ꯃꯤꯁ ꯇ ꯔꯦꯠ ꯁꯚꯦꯟ ꯑꯩꯠ ꯀꯨꯝꯕ ꯂꯩꯕ ꯃꯥꯜꯂꯦ
ꯑꯣ ꯃꯤ ꯑꯗꯨ ꯑꯁ ꯌꯥꯝꯃꯦꯍꯦ
ꯌꯥꯝꯅ ꯄꯨꯔꯥ ꯗꯣꯔꯃꯦꯇꯔꯤ ꯇꯥꯏꯞꯅꯦꯕ ꯑꯗꯨꯒ ꯐꯃꯨꯡꯗꯨꯁꯨ ꯏꯁꯇꯦꯞ ꯃꯊꯛꯇ ꯂꯩꯕ ꯃꯈꯥꯗ ꯂꯩꯕ ꯑꯗꯨꯃꯥꯏ ꯑꯗꯨ ꯃꯑꯣꯡꯗꯣ ꯇꯧꯋꯦꯕ꯭ꯔ ꯃꯣꯏꯒꯤꯗꯣ ꯍꯞꯇꯥ ꯑꯃ ꯃ ꯂꯩꯗ ꯊꯀ ꯐꯨꯠꯕꯣꯜꯗ ꯑꯣꯏꯗ ꯑꯣꯏ ꯐꯔꯅꯤꯗꯣꯗꯗ
ꯅꯪ ꯂꯥꯛꯄ ꯀꯥꯟꯗ ꯃꯥꯕꯨ ꯎꯕ꯭ꯔꯥ
ꯎꯑꯦ ꯎꯑꯦ ꯃꯥꯒꯤ ꯄꯣꯠꯆꯥꯏꯗ ꯄꯤꯔꯒ ꯅꯣꯏꯒꯤ ꯔꯨꯝ ꯌꯦꯡꯒꯦ ꯍꯥꯏꯔꯒ ꯂ ꯃꯣꯏꯗ ꯃꯤ ꯑꯁꯤꯅ ꯂꯥꯛꯄ ꯃꯤ ꯌꯥꯝ ꯑꯃ ꯃꯥꯜꯂꯦ ꯃꯣꯏꯒꯤ ꯔꯨꯝꯗ ꯃꯤ ꯑꯃꯁꯨ ꯀꯩꯅꯣ ꯐꯃꯨꯡ ꯐꯃꯨꯡꯒꯨꯝꯕꯁꯨ ꯁꯦꯝꯕ ꯂꯣꯏꯕ ꯃꯤ ꯂꯩꯇ꯭ꯔꯤꯕꯀꯣ ꯑꯗꯨ ꯐꯃꯨꯡꯒꯨꯝꯕ ꯑꯗꯨꯣ ꯁꯦꯝꯔꯒ ꯂꯩꯑꯌꯦ
ꯑꯣ ꯎꯝ ꯅꯣꯡꯁꯤ ꯀꯣ
ꯑ ꯁꯤ ꯂ ꯄꯖꯗꯣ ꯐꯖꯅ ꯑ ꯍ ꯑꯣꯖꯦꯟꯗꯣ ꯐꯖꯅ ꯌꯦꯡꯕꯤꯌꯣꯗꯤ ꯍꯥꯏꯗꯤ ꯍꯥꯏꯈ꯭ꯔꯕꯅꯦ
ꯑꯗꯨ ꯃꯁꯥꯀ ꯃꯥꯒꯤ ꯃꯤꯡꯁꯨ ꯈꯥꯡꯈ꯭ꯔꯦꯀꯣ
ꯍꯣꯏ ꯁꯪꯈ꯭ꯔ ꯍꯣꯏ
ꯎꯝ ꯑꯁ ꯀꯣꯖꯩꯒꯤ ꯅꯃ ꯑꯩꯉꯣꯟꯗꯁꯨ ꯍꯣꯏ ꯂꯩꯇꯕꯀꯣ ꯑꯗꯨꯒ ꯑꯦ ꯑꯁꯤ ꯉꯉꯣꯟꯗ ꯂꯧꯔꯒ ꯑꯩꯗꯣ ꯀꯣꯜ ꯇꯧꯕꯅꯦ ꯃꯥ ꯑꯩꯒꯤ ꯅꯝꯕꯔ ꯂꯩꯇꯕ ꯃꯥꯜꯂꯦ ꯀꯣꯜ ꯄꯤꯛ ꯇꯧꯗꯕ
ꯉꯁꯥꯏ ꯍꯣꯏ ꯑꯩꯅꯁꯨ ꯍꯥꯏꯌꯦ ꯀꯣꯜ ꯇꯧꯔꯒ ꯅꯪ ꯄꯤꯛ ꯇꯧꯗꯦ ꯄꯥꯏꯈꯠꯇꯦ ꯍꯥꯏꯕꯅꯦꯕ ꯑꯗꯨ ꯑ ꯑꯁ ꯉꯥꯡ ꯐꯣꯟ ꯊꯝꯃꯒ ꯏꯔꯨꯕ ꯆꯠꯈ꯭ꯔꯒ ꯍꯜꯂꯛꯄ ꯀꯥꯟꯗ ꯃꯤꯁ ꯍꯣꯏ ꯑꯃꯗꯤ ꯂꯩꯌꯦꯦ ꯑꯗꯨ ꯑꯣꯏꯔꯝꯒꯅꯤ ꯑꯗꯨꯃꯥꯏꯅ ꯍꯥꯏꯌꯦ
ꯑꯣ ꯑꯣ ꯎꯝ ꯅꯝꯕꯔ ꯑꯅꯧꯕꯒꯤ ꯃꯥ ꯄꯤꯛ ꯇꯧꯔꯧ ꯃꯥꯜꯂ
ꯍꯣꯏ ꯃꯥꯂꯦ ꯍꯣꯏ ꯋꯥꯔꯗꯦꯟ ꯍꯣꯁꯇꯦꯜꯗ ꯂꯩꯕꯅꯤꯅ ꯄꯦꯔꯦꯟꯁ ꯀꯨꯝꯕꯔꯥ ꯑꯣꯔ ꯀ ꯀꯔꯤꯔꯥꯗꯝ ꯀꯣꯜ ꯇꯧꯔꯛꯄ ꯌꯥꯝꯗꯤ ꯌꯥꯝꯕ ꯃꯥꯜꯂꯦ ꯃꯥꯗꯣ ꯑꯗꯨꯒꯤ ꯑꯦꯕ꯭ꯔꯤ ꯃꯤꯁꯀꯨꯜꯒꯨꯝꯕꯗꯣ ꯀꯣꯄꯦꯛꯛꯇꯅꯤꯤꯡꯗꯧꯕ ꯃꯥꯅꯔꯦ
ꯍꯣꯏ ꯍꯣꯏ ꯎꯝ ꯑꯗꯨ ꯑꯁꯦꯡꯅꯕꯨꯒꯤ ꯀꯣꯜꯗꯤ ꯇꯧꯔꯛꯑꯦ ꯍꯥꯏꯕꯀꯣ ꯑꯗꯨ ꯁꯤ ꯉꯥꯟꯅ ꯑꯃꯨꯛꯀ ꯄꯤꯛ ꯇꯧꯗꯕ ꯃꯥꯁꯨ ꯕꯤꯖꯤ ꯑꯣꯏ ꯀꯉꯦ ꯎꯝ ꯑꯗꯨ ꯀꯔꯤꯒꯨꯝꯕ ꯎꯝ
ꯍꯣꯏ ꯑꯩꯈꯣꯏꯅ ꯄꯥꯎ ꯐꯥꯎꯅꯤꯡꯕ ꯀꯥꯟꯒꯨꯝꯕꯗ ꯃꯥꯗ ꯑꯗꯨꯝ ꯍꯪꯕꯗꯤ ꯌꯥꯏ ꯀꯣꯏꯕ
ꯑꯣ ꯑꯣ ꯍꯣꯏ ꯍꯣꯏ ꯑꯗꯨ ꯃꯣꯏꯒꯤ ꯍꯣꯁꯇꯦꯜ ꯑꯣꯏꯔꯗꯤ ꯐꯥꯏꯅ
ꯑ ꯍꯣ ꯆꯟꯗꯤ ꯀꯅꯣ ꯏꯁꯄꯣꯔꯠꯇꯁꯨ ꯆꯠꯅꯤꯡꯕꯅꯤꯅ ꯑꯗꯨꯝ ꯂꯩꯣꯏꯔꯒ ꯂꯣꯏꯔꯒ ꯄꯥꯁꯣ ꯊꯣꯔꯗꯤ ꯐꯥꯔꯦꯗ
ꯎꯝ ꯃꯥꯅꯦ
ꯀꯤꯝꯗꯨꯅꯦ ꯈꯔ ꯃꯊꯥ ꯁꯥꯕꯗꯣ ꯍꯥꯏꯗꯤ ꯃꯥꯗꯤ ꯏꯁꯄꯣꯔꯠꯀꯨꯝꯕꯗꯁꯨ ꯏꯟꯇꯔꯦꯁ ꯂꯩꯔꯁꯨ ꯂꯩꯇꯦ ꯑꯄꯗꯁꯨ ꯏꯟꯇꯔꯦꯁ ꯂꯩꯇꯦꯕ ꯑꯗꯨꯒꯤ ꯎꯝ ꯂꯩꯔꯤꯛꯛꯇ ꯌꯥꯝ ꯆꯤꯕꯗꯤ ꯅꯠꯇꯦꯕꯥ ꯈꯪꯉꯤꯕ ꯈꯔ ꯑꯉꯥꯡ ꯑꯣꯏꯕ ꯀꯥꯟꯗꯗꯤꯀꯣ ꯑꯗꯨꯒꯤ ꯑꯩꯅ ꯐꯖꯅ ꯑꯃꯨꯛꯀ ꯑꯦꯂꯚꯦꯟ ꯇꯨꯋꯞ ꯑꯇꯣꯞꯄ ꯀꯔꯤ ꯇꯧ ꯍꯥꯏꯅꯤꯡꯕ ꯂꯩꯕ꯭ꯔꯥ ꯍꯧꯅꯁꯨ ꯀꯔꯤꯁꯨ ꯂꯩꯇꯕ ꯑꯗꯨꯒꯤ ꯂꯔꯤ ꯄꯥꯔ ꯑꯦꯛꯖꯝ ꯊꯥꯕꯅ ꯇꯦꯔꯤ ꯑꯣꯞꯁꯟ ꯂꯩꯇꯦꯕ ꯑꯗꯨꯗꯤ ꯑꯃꯨꯛꯀ ꯐꯖꯅ ꯂꯦꯕꯦꯟꯗꯨꯅ ꯀꯥꯈ꯭ꯔꯣ ꯍꯥꯏꯅ
ꯍꯣꯏ ꯍꯣꯏ
ꯑꯣꯏ ꯌꯥꯏ ꯑꯗꯨꯃꯥꯏꯅ ꯇꯧꯔꯁꯨ ꯌꯥꯏ ꯑꯗꯨꯗꯤ
ꯃꯥꯒꯤ ꯏꯟꯇꯔꯦꯁ ꯐꯪꯕꯗꯤ ꯐꯒꯗꯕ
ꯎꯝ ꯏꯁꯄꯣꯔꯠ ꯑꯣꯏꯒꯦꯔꯥ ꯀ ꯑꯣꯏꯒꯦꯔꯥ ꯕꯤꯖꯤꯅꯦꯁ ꯑꯣꯏꯒꯦꯔꯥ ꯑꯃꯒꯤ ꯏꯟꯇꯔꯦꯁ ꯂꯩꯔꯗꯤ ꯐꯩꯌꯦ ꯀꯔꯤꯁꯨ ꯈꯪꯗꯕꯗꯨꯅꯦ ꯋꯥ ꯍꯥꯏꯁꯦ ꯅꯦꯆꯔꯦꯜꯂꯤ ꯑꯦꯟꯇꯔꯄ꯭ꯔꯔꯤꯅꯔꯁꯤꯞ ꯑꯣꯏꯅ ꯑꯣꯏꯅꯤꯡꯕ ꯑꯣꯔ ꯏꯁꯄꯣꯔꯠꯇ ꯏꯟꯇꯔꯦꯁ ꯂꯩꯕ ꯕꯤꯖꯤꯅꯦꯁꯀꯨꯝꯕꯗ ꯂꯩꯕ ꯑꯣꯏꯔꯗꯤ ꯈ꯭ꯔꯄ
ꯃꯥꯅꯤ ꯂꯩꯁꯅꯨ ꯗꯤꯁ ꯌꯌꯥꯔ ꯅꯦꯛꯁ ꯌꯔꯒꯨꯝꯗ ꯃꯥꯒꯤ ꯋꯥꯈꯜ ꯊ ꯀꯔ ꯌꯦꯡꯒꯦ ꯁꯟꯁꯦ ꯉꯁꯤꯗꯤ ꯈꯔ ꯀꯥꯞꯅꯤꯡꯔꯝꯒꯅꯤ ꯍꯥꯏꯅ ꯑꯩꯅ ꯈꯟꯕ
ꯍꯣꯏ ꯀꯞꯅꯤꯡꯕꯅꯦ ꯍꯣꯏ ꯍꯦꯛ ꯀ꯭ꯂ ꯇꯨꯋꯦꯞ ꯂꯩꯔꯒ ꯑꯁꯤꯗ ꯂꯥꯛꯄꯗꯣ ꯀꯞꯅꯤꯡꯕꯅꯦ
ꯎꯝ ꯎꯝ ꯑꯗꯨ ꯃꯁꯤ ꯍꯣꯁꯇꯦꯜꯗ ꯑꯅꯧꯕ ꯂꯣꯏꯕꯁꯤꯡꯁꯦ ꯑꯌꯥꯝꯕꯗꯤ ꯃꯣꯏꯒꯤ ꯁ꯭ꯀꯨꯜꯗꯒꯤ ꯑꯣꯏꯔꯝꯅꯤ ꯑꯗꯨꯒꯤ ꯈꯔꯗꯤ ꯅꯨꯡꯉꯥꯏꯌꯦ
ꯌꯥꯏꯗ ꯑꯁꯤ ꯀꯩꯅ‌ꯣ ꯑꯁ ꯎꯝ
ꯎꯝ ꯍꯥꯏꯌꯣ ꯅꯪꯅ ꯍꯥꯏꯕꯗꯣ ꯍꯥꯥ
ꯏꯂ‌ꯦꯗꯤ ꯃꯁꯥ ꯈꯔ ꯐꯥꯈ꯭ꯔꯕꯣ
ꯈꯪꯗ꯭ꯔꯦꯅꯦ ꯃꯔꯛ ꯃꯔꯛꯇ ꯑꯗꯨꯝ ꯂꯥꯛꯄꯀꯣ
ꯎꯝ
ꯑꯗꯨꯝ ꯃꯥꯒꯤ ꯏꯃꯥꯅ ꯍꯥꯏꯌꯦ ꯑꯦꯟꯗꯤꯚꯥꯢꯌꯣꯇꯤꯛ
ꯉꯁꯤ ꯐꯠꯇ꯭ꯔꯗꯤ ꯑ ꯍꯌꯦꯡꯒꯨꯝꯕ ꯐꯠꯇ꯭ꯔꯗꯤ ꯑꯦꯟꯇꯤꯕꯥꯏꯌꯣꯇꯤꯛꯁ ꯄꯤꯈ꯭ꯔꯒꯦꯔꯅ ꯈꯜꯂꯦ ꯍꯥꯏꯌꯦ
ꯗꯥꯏꯔꯤꯌꯥꯒꯨꯝꯕꯗꯤ ꯇꯧꯗ‌ꯦꯀꯣ
ꯎꯝ ꯅꯨꯡꯗꯥꯡꯗ ꯂꯥꯁ ꯅꯥꯏꯠ ꯃꯥꯒꯤ
ꯑꯁꯤ ꯊꯣꯛꯄꯁꯦ ꯐꯤꯚꯔ ꯂꯥꯛꯄ ꯑꯅꯤ ꯂꯥꯛꯑꯦ ꯍꯥꯏꯌꯦ ꯇꯨ ꯇꯥꯏꯝꯁ ꯂꯛꯑꯦ ꯍꯥꯏ
ꯎꯝ
ꯎꯝ
ꯑꯗꯨꯒ ꯅꯪ ꯊꯨꯅꯗꯤ ꯍꯣꯁꯇꯦꯜ ꯆꯪꯈ꯭ꯔꯕ꯭ꯔꯥ ꯍꯣꯁꯇꯦꯜ ꯌꯧꯔꯕ꯭ꯔꯥ ꯅꯪꯒꯤ
ꯂꯥꯏꯔꯒ ꯆꯨꯝꯒꯤ ꯄꯣꯠꯆꯩꯗ‌ꯣ ꯗ꯭ꯔ‌ꯣꯞ ꯇꯧꯔꯒ ꯍꯣꯁꯇꯦꯜ ꯌꯥꯎꯕꯅꯦ ꯍꯣꯏ
ꯑꯣ ꯅꯣꯏꯉꯣꯟꯗꯒꯤ ꯂꯥꯞꯄꯔꯥ
ꯑ ꯂꯥꯞꯇꯦꯗ ꯅꯛꯑꯦꯗ ꯌꯥꯝ ꯅꯛꯑꯦꯗ ꯑꯩ ꯒꯥꯔꯤꯅ ꯆꯠꯂꯗꯤ ꯃꯤꯅꯤꯠ ꯃꯉꯥ
ꯑꯣ ꯑꯣ ꯑꯗꯨꯗꯤ ꯌꯥꯝ ꯐꯩꯀꯣ ꯎꯝ
ꯍꯣꯏ
ꯎꯝ
ꯐꯩꯗ‌ꯣ ꯍꯥꯏꯗꯤ ꯀꯩꯅꯣ ꯎꯝ ꯅꯛꯅ ꯂꯩꯕꯗ‌ꯣ ꯍꯥꯟꯅ ꯑꯩꯅ ꯏꯝꯐꯥꯜ ꯂꯥꯛꯄ ꯀꯥꯟꯗ ꯃꯤ ꯀꯅꯥꯁꯨ ꯂꯩꯕꯗꯣ ꯈꯪꯗꯦꯕ ꯏꯝꯐꯥꯜꯗ ꯑꯗꯨꯒꯤ ꯆꯨꯟꯗꯤ ꯋꯤꯀꯦꯟꯒꯨꯝꯕꯗꯁꯨ ꯂꯩꯔꯗꯤ ꯀꯩꯅꯣ ꯌꯨꯝꯗ ꯑꯗꯨꯝ ꯂꯥꯛ
ꯍꯣꯏ ꯍꯣꯏ ꯃꯥꯒꯤ ꯏꯃꯥꯅ ꯀꯔꯤꯅꯣ ꯑ ꯌꯦꯟꯁꯥꯡꯒꯨꯝꯕꯀꯣ ꯌ‌ꯦꯟꯁꯥꯡꯒꯨꯝꯕ ꯀꯥꯡꯍꯟꯕ ꯁꯥ ꯀꯥꯡꯒꯨꯝꯕ ꯑꯗꯨꯒ ꯆꯤꯛꯀꯟ ꯄꯤꯀꯜꯁꯒꯨꯝꯕ ꯁꯦꯝꯕꯤꯒꯦ ꯍꯥꯏꯌꯦ ꯑꯗꯨ ꯉꯁꯤ ꯄꯨꯔꯛꯄ ꯃꯥꯜꯂꯦ ꯃꯥꯒꯤ ꯏꯃꯥꯟꯅꯕ ꯑꯃꯅ ꯏꯝꯐꯥꯜ ꯌꯧꯗꯤ ꯌꯧꯈ꯭ꯔ ꯃꯥꯜꯂꯦ ꯑꯗꯨꯒꯤ ꯑꯩꯈꯣꯏꯁꯨ ꯎꯝ ꯀꯔꯤꯁꯨ ꯁꯦꯝꯕꯤꯗꯦ ꯃꯥꯒꯤꯗꯃꯛ ꯃꯥ ꯃꯥꯒꯤ ꯏꯃꯥꯅ ꯁꯦꯝ ꯁꯦꯝꯕꯤꯔꯗꯤ ꯌꯥꯔꯦ ꯍꯥꯏꯅꯀꯣ
ꯍ‌ꯣꯏ ꯍ‌ꯣꯏ ꯎꯃ‌ꯣꯔꯣꯛꯇꯤ ꯑꯆꯔꯒꯨꯝꯕꯗꯨꯅ ꯈꯔ ꯂꯥꯁꯇꯤꯡꯗꯤ ꯑꯣꯏꯒꯗꯕ ꯃꯥꯜꯂꯦ ꯍꯥꯏꯗꯤ ꯎꯝ ꯁꯥꯒꯨꯝꯕꯗꯤꯀꯣ ꯃꯤ ꯔꯨꯝ ꯑꯃ ꯑꯃꯗ ꯃꯤ ꯑꯩꯠ ꯅꯥꯏꯟ ꯇꯦꯟꯒꯨꯝꯕ ꯂꯩꯕꯅꯤꯅ ꯂꯣꯠꯅ ꯆꯥꯕꯁꯨ ꯌꯥꯔꯣꯏ ꯃꯤ ꯑꯃ ꯑꯅꯤ ꯈꯛꯇ ꯑꯣꯏꯔꯗꯤ ꯑꯗꯨꯝ ꯂꯣꯠꯅ ꯃꯣꯏ ꯃꯣꯏ ꯔꯨꯝꯃꯦꯠꯒꯨꯝꯕ ꯈꯛꯇ ꯆꯥꯕ ꯌꯥꯕ ꯃꯤ ꯃꯌꯥꯝ ꯃꯌꯥꯝ ꯗꯣꯔꯃꯦꯇ꯭ꯔꯤꯗ ꯂꯩꯕꯅꯤꯅ ꯂꯥꯁꯇꯤꯡꯗꯤ ꯁꯨꯡꯑꯣꯏ ꯑꯣꯏꯔꯔꯣꯏꯕ
ꯑꯣ ꯃꯣꯔꯣꯛ ꯄꯨꯅꯤꯡꯈ꯭ꯔꯗꯤ ꯄꯨꯑꯣ ꯍꯥꯏꯕꯅꯦ ꯑꯗꯨ ꯅꯪꯒꯤ ꯏꯃꯥꯒꯤ ꯃꯔꯨꯞ ꯇꯣ ꯈꯔ ꯄꯨꯑꯣ ꯍꯥꯏꯔꯒ ꯃꯥꯁꯦ ꯑꯗ ꯑꯁ ꯁꯤꯗꯤ ꯑꯩ ꯆꯥꯅꯤꯡꯗꯦ ꯍꯥꯏꯕꯀꯣ
ꯑ ꯍꯧꯖꯤꯛꯗꯤ ꯆꯅꯤꯡꯑꯣꯏ ꯃꯥ ꯍꯣꯏꯇꯦꯜ ꯂꯥꯛꯑꯒ ꯂꯩꯕ ꯀꯥꯟꯗ ꯈꯪꯒꯅꯤ
ꯃꯥ ꯁꯪꯕ ꯃꯇꯝꯗ ꯂꯥꯛꯁꯅꯨ ꯎꯝ ꯆꯥꯅꯤꯡꯕ ꯊꯣꯛꯄ ꯀꯥꯟꯗ ꯎꯝ
ꯎꯝ ꯑꯗꯨ ꯄꯣꯠꯖꯦꯛ ꯃꯩꯁꯨ ꯂꯩꯕꯅꯤꯅ ꯃꯥ ꯃꯥꯁꯦ ꯀꯔꯤ ꯀꯔꯤꯅꯣ ꯇꯧꯅꯤꯡꯔꯗꯤ ꯑꯗꯨꯝ ꯍꯥꯏ ꯕꯩ ꯌꯥꯒꯅꯤꯗ
ꯃꯥꯒꯤ ꯀꯣꯛꯖꯩꯃꯩꯅ ꯍꯥꯟꯗꯤ ꯑꯩ ꯃꯥꯒꯤ ꯅꯝꯕꯔ ꯂꯩꯕ ꯍꯧꯖꯤꯛ ꯂꯩꯇꯕꯀꯣ ꯑꯗꯨꯒ ꯁꯨ ꯅꯤꯕ ꯃꯥꯒꯤꯁꯨ ꯃꯥꯁꯨ ꯑꯩꯒꯤ ꯅꯝꯕꯔ ꯂꯩꯇꯕ ꯃꯥꯜꯂꯦ ꯈꯪꯗꯦ ꯀꯔꯤꯒꯤꯔꯥ ꯄꯣꯖꯦꯡꯕ ꯑꯩꯒꯤ ꯅꯝꯕꯔꯗꯤ ꯑꯩ ꯁꯦꯞ ꯇꯧꯔꯤ ꯇꯧꯈ꯭ꯔꯕꯅꯤꯕ
ꯋꯥꯆꯦꯞꯀꯨꯝꯕꯗ ꯊꯣꯛꯑꯁꯨ ꯀꯣꯟꯇꯦꯛ
ꯑꯣ ꯑꯩꯅ ꯋꯥꯆꯦꯞ ꯊꯥꯕꯤ ꯗꯕꯅꯤ ꯑꯁꯤ ꯅꯪꯅꯗꯤ ꯍꯥꯏꯔꯤꯕ ꯅꯪ ꯋꯥꯆꯦꯞꯇ ꯇꯦꯛꯁ ꯍꯥꯟꯅ ꯇꯧꯒꯗꯕꯅꯤꯅꯦ ꯑꯗꯨꯝ ꯇꯧꯔꯗꯤ ꯃꯥ ꯃꯤ ꯌꯥꯝꯕꯒꯤ ꯄꯤꯛ ꯇꯧꯗꯕ ꯃꯥꯜꯂꯦꯅꯗꯤ ꯍꯥꯏꯕ
ꯑꯗꯨ ꯃꯣꯏ ꯍꯣꯁꯇꯦꯜꯗ ꯕꯣꯏꯁ ꯍꯣꯁꯇꯦꯜꯅꯤꯀꯣ
ꯕꯣꯏ ꯍꯣꯁꯇꯦꯜꯅꯤꯀꯣ ꯈꯪꯗꯅꯦ ꯁꯥꯏꯛ ꯑꯃ ꯒꯨꯝꯕꯗ ꯅꯨꯄꯤ ꯂꯩꯕ
ꯑꯣ
ꯑꯩ ꯅꯨꯄꯤꯗꯨ ꯑꯩ ꯂꯛꯄ ꯀꯥꯟꯗꯤ ꯎꯗꯤ ꯎꯗꯦꯗ
ꯑꯣ
ꯂꯩꯇꯕꯖꯥꯠꯂꯣ ꯈꯪꯗꯦ ꯑ ꯅꯨꯄꯤꯒꯤ ꯍꯣꯁꯇꯦꯜ ꯇꯣꯉꯥꯟꯕ ꯃꯥꯜꯂꯦ
ꯎꯝ
ꯅꯨꯄꯥꯒꯤ ꯍꯣꯁꯇꯦꯜꯗ ꯌꯦꯡꯕ ꯅꯨꯄꯤꯒꯤ ꯑꯇꯣꯞꯄ ꯋꯥꯔꯗꯦꯟꯒꯨꯝꯕ ꯂꯩꯔꯒ ꯌꯦꯡꯕ ꯃꯥꯜꯂꯦ
ꯑꯣ ꯍꯣꯏ ꯍꯣꯏ ꯑꯗꯨ ꯄꯣꯠꯁꯦ ꯃꯥꯏ ꯈꯛꯇꯔꯥ ꯅꯨꯄꯥꯒꯤ ꯋꯥꯔꯗꯦꯟꯗꯣ ꯃꯥ ꯈꯥꯛꯇꯔꯥ
ꯃꯥ ꯈꯠꯇ ꯑꯣꯏꯕ ꯃꯥꯂꯦ ꯎꯝ ꯈꯪꯗꯦꯅꯦ ꯅꯍꯥꯟ ꯂꯥꯛꯄꯀꯥꯟꯗ ꯑꯪꯀꯜ ꯑꯃ ꯂꯩ ꯂꯩꯕ ꯃ ꯀꯦꯌꯔ ꯇꯦꯀꯔ ꯗꯦꯟꯅ ꯇ ꯀꯤꯌꯔꯇꯦꯛꯀꯔ ꯑꯣꯏꯅ ꯑꯃ ꯂꯩꯕ ꯃꯥꯜꯂꯦ
ꯑꯣ
ꯍꯣꯏ
ꯎꯝ ꯊꯣꯛꯣꯏꯅꯦ ꯐꯖꯅ ꯌꯦꯡꯗꯤ ꯌꯦꯡꯕ ꯃꯥꯜꯂꯦ ꯑꯗꯨ ꯅꯨꯄꯥꯗꯨ ꯊꯕꯛ ꯇꯧꯕ ꯀꯨꯏꯈ꯭ꯔꯔꯤ
ꯊꯕꯛ ꯇꯧꯕ ꯌꯥꯝ ꯍꯥꯏꯕꯅꯦ ꯑꯗꯨꯒ ꯁꯤꯖꯤꯟꯅꯕ ꯌꯥꯝ ꯅꯨꯡꯉꯥꯏꯕꯅꯦ ꯀ ꯉꯗꯁꯨ ꯀꯨꯔꯤ ꯇꯧꯕꯁꯨ ꯌꯥꯝ ꯊꯋꯥꯏ ꯂꯥꯏꯅ ꯇꯧꯕ ꯍꯩꯕꯒꯤꯀꯣ
ꯍꯣꯏ ꯑꯗꯨꯃ ꯑꯩꯗꯤ ꯑꯩꯁꯨ ꯈꯟꯕ ꯐꯖꯅꯗꯤ ꯈꯪꯗ꯭ꯔꯔꯤꯗ
ꯅꯣꯏ ꯇ ꯅꯣ ꯂꯥꯏ ꯄ ꯀꯥꯟꯗꯤ ꯐꯖ ꯎ
ꯎꯗ ꯐꯖ ꯎꯅꯥꯗꯦ ꯇꯃꯦꯡꯂꯣꯡꯗ ꯂꯩꯕ ꯀꯥꯟꯗ ꯑ ꯅꯍꯥꯟ ꯑꯩꯒꯤ ꯐꯥꯗꯔ ꯏꯟꯂꯣ ꯁꯤ ꯑꯦꯗꯅ
ꯑ
ꯑ ꯑꯗꯨꯀꯥꯟꯗ ꯉꯥꯛꯇ ꯄꯥꯎꯖꯦꯡꯕꯨ ꯑꯩꯅꯀ ꯑꯗꯨꯝ ꯋꯥꯔꯤ ꯁ ꯊꯥꯕ ꯐꯪꯒꯅꯤ ꯅꯠꯇ꯭ꯔꯗꯤ ꯌꯨꯝꯗꯗꯤ ꯐꯪꯅꯤꯦꯗ ꯃꯥꯗꯤ ꯍꯦꯛ ꯅꯨꯃꯤꯠ ꯑꯃꯔ ꯑꯅꯤꯔ ꯂꯩꯔꯒ ꯑꯃꯨꯛ ꯆꯠꯈ꯭ꯔꯕ ꯏꯝꯐꯥꯜꯗ ꯍꯣꯁꯇꯦꯜ ꯌꯥꯗꯕꯒꯤꯀꯣ ꯇꯃꯦꯡꯂꯣꯡꯗꯤ ꯑꯩꯈꯣꯏ ꯆꯠꯃꯤꯟꯅꯕ ꯏꯝꯐꯥꯜꯗꯒꯤ ꯑꯗꯨ ꯏꯝꯐꯥꯜꯗ ꯀꯔꯤꯅꯣ ꯔꯥꯖ ꯃꯦꯗꯤꯁꯤꯇꯤꯗ ꯂꯩꯕ ꯀꯥꯟꯗ ꯑꯩꯈꯣꯏ ꯑꯗꯨꯝ ꯆꯥꯛ ꯊꯣꯡꯕ ꯆꯥꯛ ꯊꯣꯡꯅꯤꯡꯕ ꯑꯗꯨꯝ ꯇꯧꯋꯦ ꯃꯥꯁꯨ ꯅꯪꯕꯨ ꯍꯥꯏꯕꯅꯤ ꯅꯪꯕꯨꯗꯤ ꯃꯥꯒꯤ ꯐ꯭ꯔꯦꯟꯅꯤ ꯍꯥꯏꯅꯀꯣ
ꯑ
ꯍꯝ